ꯇꯥꯕ
ꯎꯝ
ꯑꯁꯣꯝꯗ ꯈꯣꯟꯖꯦꯜ ꯈꯔ ꯀꯟꯅ ꯇ ꯈꯣꯠꯅꯔꯛꯄꯗꯨ ꯇꯥꯒꯗ꯭ꯔꯅ ꯆꯠꯆꯕꯗ ꯑꯗꯨꯝ ꯑ ꯍꯔꯦ ꯍꯥꯏꯖꯤꯛꯇꯦ ꯁꯨꯒꯗꯕ ꯁꯦꯀꯦꯟ ꯑꯍꯨꯝ ꯃꯔꯤꯃꯨꯛꯇꯤ ꯋꯥꯠꯇꯦ ꯃꯥꯜꯂꯦ
ꯎꯝ ꯑꯉꯥꯡꯈꯩ ꯂꯥꯎꯔꯏꯔꯣ ꯅꯠꯇ꯭ꯔꯒ ꯑꯥꯡꯉꯩꯔꯣ ꯅꯠꯇ꯭ꯔꯒ ꯑꯉꯥꯡ ꯑꯍ ꯂꯥꯡꯉꯛꯏꯔꯣ
ꯑꯅꯦ
ꯑꯣ
ꯎꯝ ꯑ ꯍꯥꯏꯕꯤꯔ‌ꯣ ꯃꯔꯨꯞ ꯃꯈꯥ ꯇꯥꯕꯤꯌꯨ
ꯊꯝꯆꯦꯠ
ꯊꯝꯆꯦꯠ ꯃꯔꯨ ꯈꯔ ꯂꯤꯕ ꯂꯨꯄꯥ ꯆꯥꯝꯃꯒꯤ ꯃꯔꯤ ꯃꯔꯤ ꯄꯨꯟꯕ ꯃꯄꯨꯟꯗ‌ꯣ ꯃꯔꯤ ꯇꯧꯔꯛꯑꯦ
ꯎꯝ
ꯌꯥꯝ ꯍꯥꯎꯋꯦ ꯍꯥꯏꯇꯥꯔꯦ
ꯃꯈꯥ ꯇꯥꯥꯕꯤꯌꯨ ꯃꯈꯥ ꯇꯥꯥꯕꯤꯌꯨ
ꯎꯝ
ꯍꯥꯏꯕꯗꯤ
ꯕꯖꯥꯔ ꯂꯩꯕ ꯆꯠꯇ꯭ꯔꯒꯗꯤ ꯂꯩꯇꯦ ꯑꯗꯣ ꯕꯖꯥꯔꯗ ꯂꯩꯕ ꯍꯤꯗꯥꯛ ꯆꯥꯏꯕ ꯉꯥꯛꯇꯅꯤ ꯈꯪꯗꯦ ꯀꯃꯥꯏꯅ ꯇꯧꯁꯤꯒꯦ
ꯑꯩꯅ ꯑꯣꯟꯕꯗꯤ ꯑꯗꯨꯝ ꯆꯥꯖꯩ ꯆꯥꯖꯩ ꯑꯗꯨꯗꯤ ꯑꯩꯈꯣꯏ ꯏꯅꯦ ꯂꯅ ꯑꯗꯨꯝ ꯄꯤꯕꯤꯌꯦ ꯍꯥꯏꯇꯥꯔꯦ ꯄꯪ ꯄꯤꯗꯦ ꯄꯦ ꯑꯩꯣꯏꯈꯣꯏꯁꯨ ꯄꯥꯎ ꯌꯥꯔꯤꯦ ꯍꯥꯏꯌꯦ
ꯃꯇꯝꯁꯦ ꯁꯥꯡꯉꯦꯕ ꯃꯤꯅꯠ ꯇꯔꯥ ꯍꯥꯏꯐꯥꯎꯅꯤ ꯑꯗꯨꯛꯀꯤ ꯃꯇꯤꯛ ꯁꯥꯡꯉꯤꯀꯣ ꯃꯌꯥꯝ ꯇꯧꯔꯛꯄꯁꯤꯗꯤ
ꯑꯆ
ꯇꯪ ꯑꯣꯏꯕꯕꯨꯗꯤ ꯀꯩꯁꯨ ꯅꯠꯇꯕ ꯎꯝ ꯌꯥꯔꯦ ꯊꯝꯖ ꯍꯜꯂꯔ‌ꯣꯏꯒꯦ ꯑꯗꯣ ꯑꯩ ꯏꯃꯥꯟꯅꯕ ꯑꯃꯗꯨꯁꯨ ꯍꯥꯏꯕꯅꯤ ꯃꯥꯏꯁꯨ ꯂꯣꯏꯁꯟꯃꯤꯟꯅꯁꯦꯅ
ꯑꯗꯨ ꯍꯣꯔꯦꯟ ꯄꯨꯡ ꯏꯕꯥꯅꯤꯅ ꯄꯨꯡ ꯑꯃꯃꯝ ꯀꯥꯏꯊꯣꯛꯄꯤꯔꯒꯗꯤ
ꯄꯨꯡ ꯑꯃ ꯃꯈꯥꯏ ꯄꯨꯡ ꯑꯃꯈꯥꯏ ꯀꯥꯏꯊꯣꯛꯑꯗꯤ ꯀꯣꯟꯗꯤ ꯀꯣꯟꯅꯒꯗꯕꯅ‌ꯦ
ꯎꯝ ꯎꯝ
ꯌꯦꯡꯉꯁꯤ
ꯑꯩꯒꯤ ꯏꯕꯥꯏꯗꯨꯒ ꯁꯥꯟꯅꯍꯟꯒꯦꯅ ꯈꯟꯕꯅꯤ ꯍꯧꯖꯤꯛ ꯐꯣꯟ ꯇꯧꯛꯑꯝꯕꯅꯦ ꯑꯩꯖꯨ ꯄꯥꯏꯍꯧꯗ꯭ꯔꯦ
ꯌꯥꯗꯤ ꯌꯥꯕꯖꯥꯠꯅꯤ ꯑꯗꯨ ꯉꯥꯏꯍꯥꯛ ꯉꯥꯏꯍꯥꯛ ꯉꯥꯏꯔꯒ ꯇꯧ ꯍꯥꯏꯌꯣ ꯑꯃ ꯂꯣꯏꯔꯀꯥꯟꯗ ꯆꯞꯇꯅꯕ
ꯎꯝ ꯑꯗꯨꯃꯥꯏꯅ ꯁꯥꯟꯅꯧ ꯍꯥꯏꯕꯅꯦ ꯅꯠꯇ꯭ꯔꯒꯗꯤ ꯎꯄꯥꯏ ꯂꯩꯔ‌ꯣꯏꯗꯕ ꯍꯥꯏꯇꯥ ꯑꯗꯣ ꯌꯥꯗ꯭ꯔꯒꯅ ꯑꯃꯨꯛ ꯍꯥꯏꯔꯒ ꯌꯦꯡꯒꯦ ꯌꯥꯗ꯭ꯔꯒꯅ ꯑ ꯑꯩꯒ ꯈꯣꯏ ꯏꯚꯥꯏꯗꯨꯁꯨ ꯈꯔ ꯁꯥꯟꯅꯔꯒ ꯅꯪꯒ ꯃꯥꯒ ꯂꯣꯏꯁꯜꯂꯡ ꯃꯥꯏ ꯃꯥꯏ ꯃꯕꯥꯅꯤꯒꯤꯗꯣ ꯃꯕꯥꯅꯤ ꯇꯧꯔ ꯂꯣꯏꯁꯤꯟꯕꯤꯔꯒ ꯇꯧꯔꯁꯨ ꯇꯧꯔꯁꯤ ꯌꯥꯕ꯭ꯔ ꯌ‌ꯦꯡꯁꯤ ꯃ‌ꯣꯏꯁꯨ ꯋꯥꯔꯤ ꯁꯟꯅꯧ ꯍꯥꯏꯗ‌ꯣ ꯌꯥꯔꯛꯇ꯭ꯔꯗꯤ ꯑꯩꯁꯨ ꯈꯪꯗ꯭ꯔ‌ꯦ
ꯑꯥ
ꯄꯩꯁꯥ ꯇꯥꯟꯐꯝꯁꯨ ꯇꯥꯛꯄꯤꯔꯦ ꯑꯗꯩ ꯋꯥꯔꯤꯖꯨ ꯑꯩꯒꯤ ꯃꯣꯏꯗ ꯁꯥꯟꯅꯕ ꯅꯠꯇꯦ ꯍꯥꯏꯗꯤ ꯑꯥ
ꯄꯥꯈꯪ ꯂꯩꯁꯥꯕꯤꯅꯤꯅ ꯏꯀꯥꯏꯅꯤꯁꯨ ꯉꯥꯏ ꯅꯠꯇꯦ ꯃꯥ ꯅꯨꯄꯥ ꯃꯁ‌ꯦꯟ ꯉꯥꯛꯇꯅꯤ
ꯄꯩꯁꯥ ꯇꯥꯟꯐꯝꯗꯨꯁꯨ ꯇꯥꯛꯄꯤꯔ‌ꯦ ꯑꯗꯒꯤ ꯑꯩꯒꯤ ꯀ‌ꯣꯟ ꯃꯁꯤꯡ ꯁꯨꯅꯕ ꯃꯣꯏꯗ ꯇꯧꯕꯗꯤ ꯅꯠꯇꯦ ꯃꯣꯏꯗ ꯐꯣꯟꯕꯧ ꯇꯧꯗ꯭ꯔꯤ ꯍꯥꯏꯇꯥꯔꯦꯅꯦ ꯃꯣꯏꯒꯤ ꯁꯨꯝ ꯇꯧꯖꯧꯋ‌ꯣꯅ ꯇꯧꯕꯤꯕꯅꯤ ꯑꯗꯨꯗ ꯑꯩꯒꯤꯁꯨ ꯃꯣꯏꯗ ꯀꯥꯟꯅ ꯑꯩꯒꯤꯗꯤ ꯃꯣꯏꯗꯩ ꯀꯥꯟꯅꯕ ꯂꯧꯗ꯭ꯔꯦ ꯍꯥꯏꯇꯥꯔꯦ ꯍꯥꯏꯗꯤ ꯐꯣꯟ ꯑꯃꯐꯧ ꯇꯧꯗ꯭ꯔꯤꯌꯦ ꯑꯗꯨꯅ ꯑꯩ ꯁꯤ ꯀꯥꯟꯅꯕ ꯂꯧꯎꯗꯦ ꯃꯣꯏ ꯀꯥꯟꯅꯕ ꯐꯪꯖꯧ ꯍꯥꯏꯕꯅꯤ ꯑꯗꯨꯕꯨꯁꯨ ꯑꯩꯁꯨ ꯑ ꯇꯜꯂꯗꯨ ꯇꯜꯂꯗꯤ ꯑꯩꯖꯨ ꯈꯪꯗ꯭ꯔꯦ ꯀꯩ ꯍꯥꯏꯒꯗꯧꯅ‌ꯣ ꯅ‌ꯣꯏꯇꯧ ꯇꯧꯔ‌ꯣ ꯍꯥꯏꯔꯅꯤ ꯑꯗꯩꯗꯤ ꯂꯩ
ꯎꯝ ꯆꯥꯁꯦ ꯈꯅꯥꯝ ꯂꯥꯡꯈꯠꯂꯛꯄ ꯍꯥꯏꯇꯥꯔꯦꯀꯣ ꯆꯥꯒ ꯋꯥꯔꯤ ꯁꯥꯟꯅꯕꯁꯨ ꯌꯥꯗꯕ ꯍꯥꯏꯇꯥꯔꯦ ꯁꯤꯒꯤ ꯁꯤꯒꯤ ꯆꯥꯅꯤꯡꯉꯤꯕ ꯈꯨꯠꯁꯥ ꯑꯁꯤꯗ ꯑꯗꯨꯕꯨ ꯍꯦꯟꯗꯧꯔꯤꯕ ꯃꯌꯥꯝꯁꯤꯒ ꯎꯝ
ꯑꯗꯨꯅ ꯀꯥꯏꯒꯨꯝꯕ ꯍꯌꯦꯡ ꯎꯝ ꯃꯇꯨꯡꯗꯩꯗꯤ ꯋꯥꯔꯤ ꯁꯥꯟꯅꯔꯣꯏꯗꯕꯅꯤ ꯆꯥꯕ ꯇꯛꯄꯩ ꯋꯥꯔꯤꯁꯦ ꯇꯣꯛꯊꯣꯛ ꯑꯀꯣ
ꯑꯗꯨꯕꯨꯗꯤ ꯏꯅꯥꯛꯇꯤ ꯍꯤꯗꯥꯛ ꯍꯤꯗꯥꯛꯈꯩꯗꯨ ꯍꯤꯗꯥꯛ ꯀꯩꯗꯩ ꯏꯅꯥꯛꯀꯜ ꯈꯤꯜ ꯂꯩꯔꯕꯗꯨꯗꯤ ꯀꯩꯁꯨꯝ ꯈꯜꯂꯑꯣꯏꯗꯦ ꯑꯗꯨꯕꯨꯗꯤ ꯍꯥꯏꯗꯤ ꯑꯍꯥꯎ ꯑꯍꯥꯎꯁꯨꯝ ꯆꯥꯕꯩ ꯗꯨꯝꯁꯨ ꯍꯥꯎꯋꯤ ꯀꯩꯗꯧꯔ ꯑ ꯌꯦꯟ ꯐꯨꯠꯄ ꯍꯥꯎꯋꯤ ꯀꯩꯗꯧꯔ ꯇꯥꯎꯔꯒ ꯆꯥꯊ‌ꯣꯛꯑꯅꯤ ꯐꯨꯠꯂꯅꯤ
ꯎꯝ
ꯀꯪꯅ ꯑꯩꯈꯣꯏ ꯃꯍꯤ ꯁꯨꯝ ꯑꯩ ꯃꯍꯤ ꯑꯝꯇ ꯌꯥꯎꯍꯜꯂ‌ꯣꯏ ꯍꯥꯏꯇꯥꯔꯦ ꯑꯗꯨꯒ ꯊꯨꯝ ꯈꯤꯇ ꯍꯥꯞꯄꯒ ꯑꯗꯨꯝ ꯆꯥꯔꯅꯤ ꯍꯛꯆꯥꯡꯕꯨ ꯐꯅꯤ ꯈꯜꯂꯗꯤ ꯑꯩꯗꯤ ꯄꯪꯆꯥ ꯆꯥꯔꯅꯤ ꯑꯗꯩ ꯆꯥꯛꯁꯤ ꯌꯥꯝ ꯌꯥꯝꯈꯠꯂꯛꯑꯕ ꯑꯍꯤꯡꯗ ꯑꯩꯅ ꯇꯧꯗꯣꯏꯁꯦ ꯑꯩ ꯑꯣꯠꯁ ꯆꯥꯒꯅꯦꯕ
ꯑꯣꯠꯁꯁ‌ꯦ ꯑꯗꯨꯝ ꯍꯥꯎꯕꯅꯤꯗ ꯍꯥꯏꯗꯤ ꯍꯥꯎꯕꯅꯤꯗ ꯑꯣꯠ ꯈꯤꯇꯪ ꯆꯥꯔꯀꯥꯟꯗꯕꯨ ꯑꯩꯈꯣꯏꯒꯤ ꯍꯥꯗꯣꯛꯀ‌ꯦ ꯇꯧꯕ ꯈꯣꯠꯄ ꯌꯥꯎꯕꯩ ꯋꯥꯅꯦ ꯑꯗꯨ
ꯑꯗꯣ ꯑꯣꯁꯇꯪ ꯆꯥꯅꯕ ꯑꯣꯁꯇꯣ ꯃꯔꯨꯑꯣꯏ ꯑꯣꯏꯅ ꯍꯥꯏꯖꯕꯗꯣ ꯑꯣꯁꯇꯣ ꯏꯁꯥꯏꯒꯤ ꯏꯆꯝ ꯆꯝꯕ ꯑꯗꯨ ꯂꯩꯔꯣꯏꯁꯤ ꯑꯩꯅ ꯍꯥꯏꯕ ꯂꯐꯣꯏꯈꯤꯒꯦ ꯍꯥꯏꯞꯄ ꯍꯧꯖꯤꯛ ꯄꯤꯟꯊꯣꯂꯛꯑꯒꯦ ꯑꯍꯥꯎ ꯑꯍꯥꯎꯕ ꯂꯩꯗꯅ ꯇ꯭ꯋꯦꯟꯇꯤ ꯐꯣꯔ ꯒ꯭ꯔꯥꯝ ꯄꯔ ꯑꯩꯈꯣꯏꯒꯤ ꯍꯟꯗ꯭ꯔꯦꯠ ꯒ꯭ꯔꯥꯝ ꯑꯣꯏꯕ
ꯑ ꯈꯔ ꯁꯨꯃꯥꯏꯅ ꯊꯣꯛꯏ ꯑꯗꯨꯒꯨꯝꯕꯗꯨ ꯂꯧꯁꯤ ꯍꯕꯗꯤ ꯇꯩꯕ ꯌꯥꯎꯕ
ꯁꯤꯡ ꯖꯤꯎꯡꯕꯨ ꯖꯤꯎꯡꯕꯨ ꯁꯥꯕ ꯍꯥꯏꯖꯦ ꯁꯤꯖꯤꯟꯕꯗ ꯃꯇꯤꯛ ꯂꯐꯣꯏꯒꯤ ꯃꯍꯥꯎ ꯁꯪꯒꯣꯝ ꯒꯤ ꯃꯍꯥꯎ ꯄꯤꯅꯠꯀꯤ ꯃꯍꯥꯎ ꯑꯪꯒꯨꯔꯒꯤ ꯃꯍꯥꯎ ꯌꯥꯎꯕ ꯑꯣꯁꯇꯣ ꯑꯗꯨꯅ ꯂꯧꯧꯁꯦꯕ
ꯎꯝ ꯇꯣꯉꯅ ꯇꯣꯉꯥꯟꯅ ꯇꯣꯏꯒꯗꯕꯩ ꯁꯔꯨꯛꯄꯨꯗꯤ
ꯃꯥꯅꯦ
ꯇꯣꯉꯅ ꯇꯣꯉꯅ ꯂꯩꯔꯤꯗꯣꯏ ꯁꯔꯨꯀꯄꯨꯗꯤꯀꯣ ꯑꯃꯣꯛꯇꯗ ꯄꯨꯂꯞ ꯂꯩꯒꯤꯕꯅ ꯐꯩꯌꯦꯕ
ꯑꯗꯨꯗ ꯑꯩꯈꯣꯏꯒꯤ ꯐꯖꯔꯕ ꯕꯤꯗꯤꯑꯣ ꯃꯇꯦꯛ ꯑꯃꯁꯨ ꯅꯝꯒꯅꯤ ꯀꯣ ꯑꯩꯈꯣꯏ
ꯎꯝ
ꯅꯨꯄꯥꯁꯤꯡ ꯈ꯭ꯋꯥꯏ ꯍꯔꯥꯎꯕ ꯃꯇꯥꯡꯗ ꯑꯩꯈꯣꯏ ꯁꯥꯟꯅꯔꯣꯏꯁꯤꯡ ꯈ꯭ꯋꯥꯏ ꯍꯔꯥꯎꯕ ꯃꯇꯥꯡꯗꯁꯤ ꯁꯤꯅꯤꯅ ꯈꯣ ꯄꯨꯂꯛꯏ ꯃꯌꯥꯝꯗ ꯄꯨꯂꯞ ꯈꯤꯜꯂ ꯐꯣꯇꯣ ꯀꯥꯞꯊꯛꯀꯅꯤ
ꯃꯥꯅꯦ ꯑꯗꯨꯃꯅꯦ ꯀꯥꯄꯛꯅꯤ
ꯃꯇꯝꯗ ꯉꯥꯏꯕꯗꯤ ꯋꯥꯏ ꯀꯝ ꯀꯥꯟꯗꯕꯨ ꯂꯥꯛ
ꯑ ꯍꯥꯏꯗꯤ ꯂꯥꯛꯀꯗꯤ ꯍꯒ ꯍꯥꯏꯗꯤ ꯂꯥꯛꯀꯗꯕ ꯃꯤꯅ ꯉꯥꯏꯖꯕꯒꯤ ꯋꯥꯕ ꯈꯪꯕꯤꯗꯦ ꯑꯗꯨ
ꯎꯝ ꯏꯁꯩ ꯑꯃ ꯂꯩꯕꯗꯣ ꯉꯥꯏꯖꯕꯒꯤ ꯑꯋꯥꯕ ꯇꯧꯕꯗꯣ ꯀꯦꯟꯇꯔ ꯉꯥꯏꯕꯒꯨꯝꯅ ꯉꯥꯏꯔꯤ ꯀ ꯂꯥꯛꯀꯅꯤꯗꯤ ꯈꯪꯉꯤ ꯑꯗꯨꯕꯨ ꯋꯥꯠꯇꯤ ꯋꯥꯠꯂꯤ
ꯑꯩꯈꯣꯏ ꯃꯤꯅꯦ ꯑꯃꯅꯤ ꯑꯅꯤ ꯂꯩꯔꯒ ꯑꯩꯈꯣꯏ ꯀꯨꯀꯔ ꯀꯥꯝꯃꯛꯑꯒꯅꯤ ꯑꯗꯨꯅ ꯑꯩ ꯃꯄꯥꯟꯗꯝ ꯊꯣꯛꯆꯒꯦ ꯑ ꯃꯌꯥꯏꯗ ꯁꯝꯃꯒ ꯆꯠꯄ ꯃꯇꯝꯗ ꯅꯈꯣꯏꯒꯤ ꯀꯔꯤ ꯀꯔꯤ ꯇꯔꯦ ꯈꯨꯁꯤ ꯍꯥꯏꯅꯦ ꯑꯒꯅꯤ ꯎꯝ
ꯀꯩꯁꯨ ꯀ ꯀꯥꯏꯗꯦ ꯌꯥꯝ ꯀꯟꯅ ꯍꯥꯡꯗ꯭ꯔꯒ ꯑꯗꯨꯕꯤꯔꯣꯅꯥꯀ
ꯎꯝ ꯁ ꯃꯄꯥꯟꯗꯅ ꯍꯦꯟꯅ ꯂꯥꯉꯕꯒꯤ ꯃꯑꯣꯡ ꯇꯧꯕ ꯍꯥꯏꯇꯥꯔꯦ ꯑꯁꯤꯝ ꯅꯥꯀꯟꯗ ꯑꯣ ꯏꯒꯂ ꯅꯥꯄꯤꯒꯅꯤ ꯀꯩꯁꯥ ꯍꯥꯏꯁꯦ ꯏꯃꯨꯡ ꯏꯃꯨꯡꯗ ꯂꯩꯒꯗꯕꯨ ꯃꯥꯅꯦ ꯃꯥꯅꯦ ꯏꯨꯡꯗ ꯂꯩꯕꯗꯨꯣ ꯑꯩꯈꯣꯏꯒꯤ ꯂꯥꯡꯗꯕ ꯋꯥꯅꯤ ꯍꯥꯏꯇꯥꯔꯦꯅꯦꯀꯣ ꯀ ꯍꯥꯏꯕ ꯌꯥꯝꯗ ꯐꯅꯤ ꯆꯥꯛꯆꯥꯥ ꯉꯅꯥꯇꯪꯒ ꯎ ꯉ ꯆꯁꯤ ꯆꯣꯡꯗ ꯍꯧꯒꯦ
ꯏꯃꯨꯡꯗ ꯑꯗꯨꯝ ꯂꯩꯕꯤꯌꯣ ꯑꯗꯨ ꯀꯨꯀꯔ ꯀꯥꯝꯕꯒꯤ ꯃꯈꯣꯟꯗꯨꯅ ꯀꯩꯁꯨ ꯑꯜꯂꯛꯑꯕ ꯅꯠꯇꯦ ꯑꯗꯨꯗꯤ ꯃꯤꯅ ꯉꯥꯡꯁꯤꯜꯂꯛꯄ ꯅꯠꯇꯦ ꯃꯤꯅ ꯉꯥꯡꯁꯤꯜꯂꯛꯄꯗꯨꯅ ꯌꯥꯝ ꯐꯔꯛ ꯇꯥꯔꯁꯤꯀꯣ
ꯑꯗꯨꯗꯤꯨꯅ ꯍꯥꯏꯗꯤ ꯉꯥꯡꯉꯤꯁꯦ ꯀꯔꯝꯕꯅꯣ ꯈꯪꯗꯦꯕ ꯑꯗꯨꯅ ꯀꯨꯀꯔ ꯃꯈꯣꯟꯗꯣ ꯅꯝ ꯇꯥꯍꯜꯂꯨ ꯌꯥꯔꯦ ꯋꯥꯔꯤ ꯑꯇꯣꯞꯄꯒꯤꯩꯅꯣ ꯇꯧꯁꯤ ꯍꯥꯏꯗꯤ ꯁꯥꯟꯅꯕꯒꯤ ꯃꯇꯥꯡ ꯑꯃ ꯇꯧꯔꯁꯨ
ꯎꯝ ꯇꯧꯁꯤ ꯇꯧꯋꯁꯤ ꯁꯥꯟꯅꯕꯒꯤ ꯃꯇꯥꯡꯗ ꯑꯗꯨꯝ ꯍꯧꯗꯣꯛꯄꯤꯔꯑꯣ ꯑ
ꯆꯞꯄꯦ ꯆꯞꯄꯦ ꯅꯪ ꯉꯥꯡꯉꯤꯗꯣ ꯆꯞꯄꯦ
ꯑꯩꯁꯨ ꯈꯪꯖꯕꯗ ꯑꯩ ꯌꯥꯝ ꯐꯩꯕ ꯍꯥꯏꯇꯥꯔꯦ ꯎꯝ ꯑꯩꯈꯣꯏꯒꯤ ꯇꯤꯡꯒꯤ ꯄꯋꯥꯔꯗꯣ ꯂꯦꯝꯊꯈꯔꯕ ꯈꯪꯗꯦꯁꯤꯡꯁ ꯆꯤꯡ ꯅꯤꯡꯒꯥꯏꯕꯗ
ꯆꯤꯡꯗ ꯐꯥ ꯈ
ꯌꯥꯔꯕ ꯇꯧꯔꯤꯁꯦ ꯌꯥꯕꯣ
ꯌꯥꯔꯦ ꯌꯥꯔꯦ ꯃꯈꯥ ꯇꯥꯣ
ꯑꯇꯣꯞꯄ ꯃꯐꯝ ꯆꯥꯕ ꯑꯝꯗ ꯂꯩꯔꯒ ꯋꯥꯔꯤ ꯇꯧꯒꯦꯔꯗꯤ ꯐꯖꯅ ꯀꯣꯏꯆꯠ ꯆꯠꯄ ꯃꯥꯜꯂꯤ
ꯑꯩ ꯆꯠꯇꯦ ꯃꯣꯏ ꯌꯧꯖꯔꯦ ꯎ ꯍ ꯇ ꯑ ꯇꯥꯏꯌꯦ ꯇꯥꯏꯌꯦ
ꯌꯥꯝ ꯌꯥꯝ
ꯄꯠꯄ ꯇꯠꯂꯦ ꯅꯪꯅ ꯉꯥꯥꯏꯗꯣ ꯍꯥꯏꯗꯤ ꯇꯥꯐꯝ ꯈꯪꯗ꯭ꯔꯦꯕ
ꯌꯥꯝ ꯅꯨꯡꯉꯥꯏꯇꯦ ꯉꯁꯤꯅꯤ ꯀꯃꯥꯏꯅ ꯇꯧꯔꯣꯅꯣ ꯈꯪꯗꯦ ꯍꯥꯏꯗꯤ ꯨꯡꯁ ꯁꯨꯡꯁꯕꯤꯗ꯭ꯔꯕ ꯈꯪꯗꯦꯕ ꯄꯥꯏꯔꯤꯕ ꯖꯤꯑꯣ ꯄꯥꯏꯕꯁꯤꯡꯁꯤꯁꯨꯅꯨꯡꯉꯥꯏꯇꯦ ꯍꯥꯏ ꯑꯦꯌꯥꯔꯇꯦꯜ ꯄꯥꯏꯕ ꯍꯣꯏꯖꯤ ꯉꯥꯏꯗꯤꯍꯥꯏ
ꯀꯔꯤꯅ ꯐ ꯕꯥꯏꯠ ꯗꯤꯖꯦ ꯅꯠꯇ꯭ꯔꯒ ꯑꯩ ꯏꯂꯣꯟꯃꯁꯇꯒꯤ ꯑꯩ ꯏꯁꯇꯥꯔꯂꯤꯡꯗꯒꯤ ꯀꯩꯅꯣ ꯇꯧꯔꯒ ꯁꯦꯇꯦꯂꯥꯏꯠꯁꯦ ꯗꯥꯏꯔꯦꯛ ꯁꯝꯕꯁꯤꯗ
ꯏꯁꯇꯥꯔꯂꯤꯡꯒꯤꯗꯣ ꯑꯩꯈꯣꯏꯒꯤ ꯏꯟꯗꯤꯌꯥꯗ ꯑꯩꯈꯣꯏꯒꯤ ꯄꯨꯁꯜꯂꯛꯄꯒꯤꯗꯤ ꯍꯥꯏꯅꯈ꯭ꯔꯕꯅꯤ ꯑꯗꯨꯕꯨ ꯑꯩꯈꯣꯏꯒꯤ ꯂꯩꯔꯤꯕ ꯍꯖꯤ ꯍꯤꯡꯒꯤ ꯂꯩꯕꯤꯔꯤꯕ ꯑꯉꯥꯡ ꯃꯇꯊꯧꯁꯤꯡꯁꯤꯅ ꯊꯤꯡꯕꯗꯒꯤ ꯑꯩꯈꯣꯏꯒꯤ ꯆꯪꯉꯛꯇꯕꯅꯦ ꯃꯗꯨ ꯆꯪꯉꯛꯑꯒꯗꯤ ꯈꯤꯇꯪ ꯊꯨꯝ ꯐꯒꯗꯕꯗꯤ ꯃꯥꯜꯂꯤꯗ
ꯄꯩꯁꯥꯁ ꯀꯌꯥꯝ ꯀꯌꯥꯝ ꯇꯥꯟꯅꯒꯦ ꯌꯦꯡꯉꯣ ꯑꯩꯈꯣꯏꯒꯤ ꯂꯩꯔꯤꯕ ꯃꯤꯁꯤꯡ ꯑꯁꯨꯛ ꯌꯥꯝꯕꯁꯤꯗꯒꯤ
ꯀꯥꯞꯕꯤꯕ ꯔꯤꯆꯥꯔꯖ ꯆꯍꯨꯝ ꯆꯥꯝꯃꯔꯤ ꯆꯍꯨꯝ ꯆꯥꯝꯃꯔꯤ ꯅꯦꯠꯀꯤ ꯌꯥꯡꯈꯩ ꯆꯥꯝꯃ ꯌꯥꯡꯈꯩ ꯆꯥꯝꯃ
ꯎꯝ
ꯁꯤꯖꯤꯟꯅꯔꯤꯕ ꯋꯥꯏ ꯐꯥꯏꯒꯤ ꯄꯩꯁꯥ ꯃꯌꯥꯝꯁꯤꯅ ꯌꯦꯡꯇꯞ ꯄꯥꯊꯣꯛꯄꯗ ꯃꯈ ꯑꯩꯈꯣꯏꯗꯤ ꯀꯩꯗꯧꯔꯤꯕ ꯄꯩꯁꯥ ꯄꯥꯔꯣꯏꯗꯣꯏꯅꯣ ꯑꯩꯅ ꯍꯥꯏꯁꯦ
ꯃꯌꯥꯝꯅ ꯄꯥꯝꯅꯔꯤꯕ ꯃꯥꯔꯀꯦꯠꯁꯤꯁꯨ ꯑꯩꯈꯣꯏꯒꯤ ꯏꯟꯗꯤꯌꯥꯒꯤ ꯃꯥꯔꯀꯦꯠꯁꯤꯅꯦ ꯍꯥꯏꯇꯥꯔꯦꯅꯦ ꯃꯤꯁꯦ ꯑꯗꯨꯛꯀꯤ ꯃꯇꯤꯛ ꯌꯥꯝꯃꯦꯅꯤꯅ
ꯄꯩꯁꯥꯁꯦ ꯆꯥꯎꯃꯜꯂꯦꯕ ꯊꯤꯔꯤꯕꯒꯤ ꯆꯥꯡꯒꯤ
ꯃꯥꯅꯦ ꯍꯥꯏꯔꯨꯔꯒ ꯗꯣꯂꯔ ꯍꯦꯟꯒꯠꯂꯛꯄꯒꯤꯅꯦ ꯍꯥꯏꯒꯅꯦ ꯅꯨꯄꯤ ꯇꯥꯔꯛꯄꯒꯤꯅꯦꯗꯤ ꯍꯥꯏꯔꯣ
ꯇꯥꯔꯛ ꯑꯩꯗꯣ ꯀꯩ ꯃꯔꯝꯒꯤꯅꯣꯗꯤ ꯈꯪꯚ ꯍꯥꯏꯇꯥꯔꯦꯀꯣ
ꯑ ꯃꯁꯤꯒꯤꯅꯦꯁꯤꯗ ꯑꯩꯈꯣꯏꯒꯤ ꯀꯩ ꯍꯥꯏꯅꯤ
ꯄꯩꯁꯒꯤ
ꯌꯥꯗꯣ ꯃꯥꯟꯗꯗ ꯏꯦ
ꯅꯦꯠꯋꯥꯛꯁꯨ ꯌꯥꯝ ꯅꯨꯡꯉꯥꯏꯇꯦ ꯏꯐꯥꯏ ꯕꯣꯝꯇꯪ ꯊꯝꯖꯒꯦ ꯁꯤ ꯂꯣꯏꯔꯒ ꯑꯗꯨꯒ ꯌꯦꯡꯉꯤ
ꯑ ꯑꯥ ꯐꯅꯤ ꯐꯅꯤ ꯑꯩ ꯀꯛꯆꯔꯒꯦ ꯃꯇꯝꯁꯨ ꯌꯧꯔꯦ
ꯑꯣ ꯐꯔꯦ ꯐꯔꯦꯅꯦ ꯑꯣꯐ ꯌꯥꯗꯕꯅ ꯊꯝꯃꯒꯦ
ꯎ